ꯍꯜꯂꯣ
ꯇꯥꯔꯕꯣ
ꯑꯧ ꯇꯥꯏꯌꯦ ꯑꯩꯗꯤ ꯑꯩ ꯐꯣꯟ ꯇꯥꯗ꯭ꯔꯕ ꯃꯥꯜꯂꯨꯔꯦ
ꯇꯥꯏ ꯇꯥꯏ
ꯅꯨꯡꯉꯥꯏꯔꯤꯕ ꯆꯦ
ꯅꯨꯡꯉꯥꯏꯔꯤꯌꯦ
ꯀꯩꯗꯧꯔꯝꯃꯤꯅꯣ ꯑꯩꯁꯨ ꯅꯨꯡꯉꯥꯏꯔꯤ
ꯑꯣ ꯑꯩꯗꯣ ꯑꯉꯥꯡ ꯇꯨꯏꯁꯟ ꯂꯣꯏꯗ ꯉꯥꯏꯔꯤ
ꯎꯝ ꯑꯉꯥꯡ ꯀꯌꯥ ꯇꯧꯔꯤꯅꯣ
ꯑꯉꯥꯡꯁꯦ
ꯌꯥꯝꯃꯤ ꯅꯦ ꯑꯗꯨꯗꯤ
ꯎꯝ ꯕꯦꯠꯁ ꯑꯍꯨꯝꯅꯦ
ꯑꯣ
ꯕꯦꯠꯁ ꯑꯃꯗ ꯑꯉꯥꯡ ꯑꯍꯥꯟꯕ ꯅꯨꯡꯗꯥꯡ ꯋꯥꯏꯔꯝꯒꯤꯁꯤꯗꯤ ꯅꯤꯄꯥꯜ ꯑꯗꯨꯒ ꯑꯌꯨꯛꯇꯅ ꯑꯉꯥꯡ ꯑꯍꯨꯝ ꯇꯧꯋꯦ
ꯎ
ꯑꯗꯨꯒ ꯅꯨꯡꯊꯤꯟ ꯇꯥꯂꯛ ꯄꯨꯡ ꯃꯔꯤꯒꯤꯗꯣ
ꯎꯝ
ꯑꯗꯨꯗ ꯑꯉꯥꯡ ꯇꯔꯨꯛ ꯑꯃꯒ
ꯑ
ꯏꯃꯥꯏꯅ ꯕꯦꯠꯁ ꯑꯍꯨꯝ ꯇꯧꯋꯦ
ꯑꯉꯥꯡ ꯃꯌꯥꯝ ꯁꯦꯟꯅꯕꯁꯦ ꯀꯩꯝꯇꯧꯗꯧꯔ ꯆꯦꯒꯤꯗꯤ
ꯑꯍꯥꯟꯕꯗꯗꯤ ꯌꯥꯝ ꯋꯥꯔꯝꯃꯦ ꯑꯩꯁꯦ
ꯎꯝ
ꯑꯗꯣ ꯍꯧꯖꯤꯛꯇꯤ ꯍꯩꯔꯦ
ꯎꯝ ꯍꯣꯏ
ꯅꯪꯒꯤ
ꯑꯩꯗꯤ ꯑꯉꯥꯡ ꯃꯔꯤꯈꯛ ꯇꯧꯕꯅꯦ ꯑꯗ ꯑꯁ ꯈꯪꯗꯦ ꯉꯥꯡꯅꯕ ꯌꯥꯝ ꯋꯥꯕ ꯑꯣꯏꯌꯦꯦ ꯑꯩꯅ ꯉꯥꯡꯅꯕ ꯂꯨꯅ ꯁꯨꯝ ꯇꯧꯈꯤꯕꯒꯤ ꯑꯩꯉꯣꯟꯗ ꯀꯦꯠꯁꯟꯅꯕꯗꯨꯣ ꯇꯧꯔꯦꯕ
ꯑꯣ ꯑꯩꯒꯤꯅꯅꯦ ꯀ꯭ꯂꯥꯁ ꯁꯤꯛꯁ ꯀꯥꯕ ꯁꯚꯦꯟ ꯀꯥꯕ ꯑꯥꯏꯠ ꯀꯥꯕ ꯑꯥꯏꯠ ꯀꯥꯕꯗꯅꯤ ꯅꯨꯄꯤ ꯃꯆꯥ ꯃꯣꯏ ꯑꯅꯤ ꯌꯥꯎꯔꯦ ꯁꯥꯕꯦꯟ ꯀꯥꯕꯗ ꯑꯃ
ꯎꯝ
ꯁꯤꯛꯁ ꯀꯥꯕ ꯗ ꯅꯨꯄꯤ ꯃꯆꯥ ꯑꯃꯥ ꯅꯨꯄꯥ ꯃꯆꯥ ꯑꯃꯒ ꯑꯗꯨꯃꯥꯏꯅ ꯅꯥꯏꯟ ꯀꯥꯕ ꯅꯨꯄꯥ ꯃꯆꯥ ꯑꯃꯒ
ꯑ
ꯅꯥꯏꯟꯗꯨꯕꯨꯗꯤ ꯁꯞꯖꯦꯛ ꯂꯣꯏꯅ ꯇꯥꯛꯄ ꯅꯠꯇꯦꯗ ꯑꯩꯅ ꯉꯝꯗꯕ ꯈꯔꯗꯤ ꯇꯥꯛꯇꯦ ꯑꯗꯨꯝ ꯃꯣꯏꯒꯤ ꯁ꯭ꯀꯨꯜꯗ ꯇꯥꯛꯄ ꯀꯣꯏꯁꯟ ꯑꯟꯁꯥꯔ ꯄꯤꯊꯔꯛꯄꯁꯤꯡꯗꯣ ꯁꯨꯝ ꯄꯥꯃꯤꯟꯅꯕ ꯑꯗꯨꯝ ꯃꯅꯤꯄꯨꯔꯤꯒꯨꯝꯕ ꯏꯪꯂꯤꯁꯀꯨꯝꯕ ꯁꯣꯁꯦꯜ ꯁꯥꯏꯟꯁꯀꯨꯝꯕꯁꯤꯗꯤ ꯑꯗꯨꯝ ꯑꯗꯨꯝ ꯈꯪꯉꯤꯗꯅ ꯄꯥꯔꯒ
ꯍꯣꯏ
ꯁꯥꯏꯟꯁꯀꯨꯝꯕ ꯑꯗꯨ ꯑꯣꯔꯒꯥꯅꯤꯛꯀꯤ ꯁꯔꯨꯛ ꯃꯆꯥ ꯑꯩꯈꯣꯏꯒꯤ ꯐꯥꯎꯟꯗꯦꯁꯟꯒꯤ ꯈꯔꯒ ꯌꯥꯎꯕ ꯑꯩꯈꯣꯏꯅ ꯈꯪꯗꯕ
ꯌꯥꯎꯕꯗꯨꯗꯤ ꯈꯪꯗꯦ
ꯎꯝ
ꯂꯨꯕ ꯈꯔ ꯑꯗꯨꯝ ꯌꯥꯎꯋꯦꯕ ꯋꯥꯍꯩ ꯋꯥꯇꯥ
ꯍꯣꯏ
ꯈꯪꯗꯕ ꯑꯗꯨꯝ ꯌꯥꯎꯋꯦ
ꯎꯝ ꯀꯩꯀꯩ ꯃꯊꯦꯜ ꯆꯥꯔꯒꯦ ꯁꯤꯗꯤꯁꯦ
ꯑꯩꯁꯦ ꯊꯣꯡꯗ꯭ꯔꯤꯌꯦ ꯍꯧꯖꯤꯛ ꯏꯟꯗꯣꯝꯆꯥ ꯍꯣꯏ ꯆꯠꯂꯨꯕꯅꯦ ꯏꯟꯗꯣꯝꯆꯥꯅ ꯊꯩꯕꯣꯡꯗꯣ ꯃꯔꯨꯗꯣ ꯄꯤꯔꯛꯑꯦ ꯊꯩꯕꯣꯡ ꯃꯔꯨꯗꯣ ꯎꯝ ꯂꯩꯔꯛꯑꯦ ꯃꯔꯨ ꯈꯛꯇꯪ ꯌꯣꯟ ꯃꯥꯜꯂꯦ ꯈꯪꯕ꯭ꯔꯥ
ꯈꯪꯉꯦ ꯃꯔꯨ ꯈꯛꯇꯪ ꯌꯣꯜꯂꯦꯗꯤ ꯈꯪꯗꯦ
ꯑꯗꯨꯅꯦ ꯑꯩꯁꯨ ꯈꯪꯗꯕ
ꯎꯝ
ꯑꯗꯣ ꯉꯧꯒꯦꯅ ꯈꯜꯂꯤ ꯑꯩꯅ ꯃꯀꯛ ꯃꯀꯛ ꯀꯛꯊꯠꯂꯒ ꯊꯨꯝꯃꯣꯔꯣꯛ ꯍꯥꯞꯆꯤꯜꯂ ꯉꯧꯕꯗꯣ ꯍꯥꯎꯕꯅꯦꯕ
ꯎꯝ ꯏꯔꯣꯜꯂꯒ ꯆꯥꯕꯁꯨ ꯍꯥꯎꯋꯦ ꯍꯥꯏꯕꯅꯦ ꯃꯤꯅ ꯍꯥꯏꯅꯕꯅꯦ
ꯎꯝ ꯍꯥꯏꯅꯕꯅꯦ ꯑꯗꯨꯕꯨꯗꯤ ꯅꯪꯕꯨ ꯆꯥꯛꯆꯥꯥꯔꯕꯣ
ꯆꯥꯛ ꯑꯩ ꯊꯣꯡꯗ꯭ꯔꯤꯌꯦ ꯑꯩꯈꯣꯏꯁꯨ
ꯉꯜꯂꯤꯗꯥ ꯑꯗꯨꯕꯨꯗꯤ ꯄꯨꯡ ꯇꯔꯦꯠ ꯈꯛꯇ ꯇꯥꯗꯉꯥꯏꯔꯤ
ꯎꯝ ꯑꯩꯁꯨ ꯇꯨꯏꯁꯟ ꯂꯣꯏꯈꯤꯕ ꯀꯨꯏꯗ꯭ꯔꯤꯌꯦ ꯑꯗꯨꯒꯤ ꯀꯣꯛꯁꯤ ꯆꯤꯛꯑꯦꯅ ꯉꯁꯤ ꯆꯤꯛꯂꯤ ꯆꯤꯛꯂꯤ ꯇꯧꯋꯦꯅ ꯑꯗꯨꯏꯁꯨꯝ ꯍꯤꯄꯝꯕꯅꯦ ꯑꯗꯨ ꯆꯤꯆꯦ ꯅꯤꯡꯁꯤꯡꯉꯛꯇꯅ ꯐꯣꯟ ꯇꯧꯔꯛꯑꯝꯃꯤꯕ ꯃꯈꯣꯟ ꯇꯥꯒꯤꯗ ꯀꯨꯏꯔꯦ ꯀꯃꯥꯏꯅ ꯇꯧꯔꯤꯕꯅꯣꯅ
ꯑꯩꯗꯤ ꯅꯪ ꯑꯩ ꯀꯥꯎꯈ꯭ꯔꯕꯣꯏ ꯅꯤꯡꯉꯨꯕꯅꯦ ꯑꯗꯣ ꯅꯤꯡꯗꯤ ꯅꯤꯡꯁꯤꯡꯉꯤ ꯕꯣꯏꯔꯦ
ꯀꯥꯎꯗꯦ ꯀꯥꯎꯗꯦ
ꯑꯩꯅ ꯏꯅꯥꯎꯅꯨꯄꯤꯁꯦ ꯑꯗꯨꯝ ꯆꯦꯆꯦ ꯆꯦꯆꯦꯅ ꯇꯧꯕꯅꯦ ꯀꯩꯅꯣꯝ ꯀꯩꯅꯣꯝꯃ ꯇꯧꯕꯗ ꯑꯩꯉꯣꯟꯗ ꯑꯗꯨꯝ ꯇꯥꯟꯅꯕꯅꯦ ꯍꯟꯗꯛꯇꯛꯇꯤ ꯄꯥꯎꯒ ꯀꯩꯝ ꯐꯥꯎꯔꯛꯈꯤꯗꯔꯦ ꯀꯩꯗꯧꯔꯕꯅꯣ ꯑꯩꯁꯦ ꯀꯥꯎꯈ꯭ꯔꯕ꯭ꯔꯅ ꯈꯜꯂꯨꯔꯦꯅꯦ
ꯎ ꯍꯟꯗꯛꯇꯤ ꯑꯩꯁꯨ ꯀꯩꯀꯩ ꯊꯧꯗꯣꯛ ꯋꯥꯊꯣꯛ ꯃꯌꯥꯝ ꯊꯣꯛꯄꯒꯤ ꯑꯃꯒꯤ ꯑꯃꯨꯛꯆꯠ ꯑꯃꯒꯤ ꯑꯃꯨꯛꯆꯠ ꯇꯧꯔꯤꯉꯩꯗ ꯆꯤꯆꯦꯗ ꯐꯣꯟ ꯇꯧꯔꯛꯄꯗꯣ ꯍꯟꯗꯛ ꯈꯔ ꯁꯪꯍꯧꯗ꯭ꯔꯦ
ꯍꯣꯏ ꯐꯣꯟ ꯇꯧꯔ ꯄꯥꯏꯗꯕꯒꯨꯝꯕ ꯅꯪ ꯇꯧꯔꯤꯁꯦ
ꯎꯝ
ꯍꯥꯏꯗꯤ ꯁꯥꯎꯅꯤꯡꯗꯅ ꯁꯨꯇꯧ ꯇꯧꯔꯔꯣꯏꯗꯔꯥꯅ ꯈꯜꯂꯨꯔꯕꯅꯤ ꯅꯪꯁꯦ
ꯆꯥꯎ ꯀꯅꯣ ꯆꯥꯎ ꯀꯅꯣ
ꯁꯥꯎꯗꯦ ꯁꯥꯎꯗꯦ ꯑꯗ ꯐꯥꯒꯤ ꯇꯧꯕꯅꯤꯗ ꯅꯨꯡꯁꯤꯗꯅ ꯏꯅꯥꯎꯅ ꯅꯨꯄꯤꯅꯦ
ꯎꯝ
ꯑ
ꯅꯥ ꯌꯦ ꯀꯗꯤ ꯌꯥꯎꯗꯦ ꯀꯣꯠꯁꯦ
ꯌꯥꯎꯗꯦꯗ ꯂꯩꯔꯤ ꯑꯗꯨꯝ ꯕꯕꯥꯍꯣꯏꯗꯤ ꯅꯨꯡꯉꯥꯏꯔꯤꯕꯣ
ꯎꯝ ꯑꯗꯨꯝ ꯅꯨꯡꯉꯥꯏꯔꯤꯌꯦ ꯕꯕꯥ ꯁꯤꯗ ꯂꯩ ꯗꯦ ꯑꯃ ꯑꯥꯗ ꯊꯕꯛ ꯃꯐꯝꯗ ꯂꯩꯈꯤ
ꯎꯝ ꯑꯩꯈꯣꯏꯁꯨ ꯂꯩꯔꯤ ꯑꯗꯨꯝ ꯅꯨꯡꯉꯥꯏ ꯅꯨꯡꯉꯥꯏꯅ
ꯅꯨꯡꯉꯥꯏꯊꯣꯛꯀꯗꯕꯅꯤ ꯍꯧꯖꯤꯛꯀꯥꯟ ꯋꯥꯈꯜ ꯑꯋꯥꯕ ꯄꯥꯡꯈꯟ ꯈꯟꯖꯤꯜꯂꯒ ꯃꯊꯥ ꯄꯣꯡꯁꯥꯗ ꯁꯥꯔꯒ ꯊꯨꯅ ꯍꯅꯨꯁꯟꯅꯕꯅꯤ
ꯃꯥꯅꯦ ꯁꯝ ꯌꯥꯝ ꯌꯥꯝ ꯀꯦꯟꯅꯅꯕꯅꯦ
ꯎꯝ ꯁꯝ ꯀꯦꯟꯕ ꯍꯥꯏꯔꯒ ꯑꯁ ꯑꯩꯁꯨ ꯌꯥꯗ꯭ꯔꯦ ꯁꯝ ꯍꯧꯖꯤꯛꯀꯥꯟ ꯄꯪꯀꯦꯟꯗ ꯀꯦꯜꯂꯦ ꯀꯩꯗꯧꯔꯕꯅꯣ ꯈꯪꯗ꯭ꯔꯦ ꯎꯝ
ꯁꯝꯗꯣ ꯉꯁꯥꯏ ꯑꯩꯅ ꯚꯤꯗꯤꯑꯣ ꯑꯃ ꯌꯦꯡꯕꯗ
ꯇꯨꯝꯕꯗ ꯑꯩꯈꯣꯏꯒꯤ ꯁꯝꯖꯦ ꯃꯣꯟꯗ ꯀꯃꯥꯏꯅ ꯊꯝꯒꯗꯒꯦ ꯀꯥꯏꯅ ꯍꯥꯏꯕꯒꯤ ꯃꯑꯣꯡ ꯈꯔ ꯊꯥꯒꯠꯂꯛꯑꯦ
ꯎꯥ
ꯁꯝꯁꯦ ꯑꯩꯈꯣꯏꯅ ꯃꯣꯟꯗ ꯄꯨꯔꯥ ꯁꯥꯡꯅ ꯆꯨꯝꯆꯤꯡ ꯆꯨꯝꯅ ꯀꯔꯤ ꯍꯥꯏꯗꯣꯏꯅꯣ ꯈꯣꯝꯒꯠꯂꯒ ꯊꯝꯈꯤꯕ ꯑꯃ ꯑꯗꯒꯤ ꯁꯥꯏꯠ ꯗ ꯅꯥꯀꯟ ꯅꯥꯀꯟꯗ ꯄꯨꯂꯞ ꯊꯝꯕ ꯑꯃ
ꯎꯝ
ꯑꯗꯩ ꯄꯨꯜꯂ ꯇꯨꯝꯕꯁꯤꯁꯨ ꯁꯝ ꯀꯦꯔꯦ ꯍꯥꯏꯅꯦ
ꯎꯝ
ꯑꯗꯣ ꯑꯩꯗꯤ ꯄꯨꯟꯁꯨ ꯄꯨꯟꯗꯦ ꯑꯗꯨꯒ ꯁꯨꯔꯨ ꯁꯨꯔꯨ ꯅꯩꯁꯤꯜꯂ ꯇꯨꯝꯃꯦꯕ
ꯍꯣꯏ ꯑꯩꯁꯨ ꯑꯗꯨꯃꯥꯏꯅ ꯑꯗꯨꯝ ꯇꯨꯝꯃꯦ ꯑꯗꯨꯅꯔ ꯈꯪꯗꯦ
ꯑꯗꯨꯅ ꯃꯣꯟꯗ ꯁꯝꯖꯦ ꯍꯦꯛꯇ ꯃꯌꯥꯝ ꯃꯌꯥꯝꯅꯤ ꯄꯥꯛꯑꯝꯗꯣꯏꯁꯦ ꯀꯦꯜꯂꯒ
ꯃꯁꯥꯒꯤꯁꯨ ꯁꯝꯁꯨ ꯈꯔ ꯐꯠꯇꯦ ꯑꯩ ꯁꯝꯁꯦ ꯑꯃ ꯁꯝ ꯁꯝꯈꯣꯡ ꯆꯦꯠꯇꯕ ꯍꯥꯏꯗꯣꯏꯔꯥ ꯀꯩꯅꯣ ꯈꯪꯗꯦ
ꯑꯣ ꯑꯩ ꯁꯝꯖꯦ ꯑꯉꯥꯡ ꯑꯣꯏꯔꯤꯀꯥꯟꯗꯗꯤ ꯌꯥꯝ ꯌꯥꯝꯃꯝꯃꯦꯕꯀꯣ
ꯎꯝ
ꯌꯥꯝꯃꯟꯗꯅ ꯑꯩꯅ ꯑꯁ ꯑꯩꯁꯦ ꯌꯥꯝ ꯊꯥꯏ ꯀꯥꯏꯅꯒ
ꯎꯝ
ꯐꯣꯏꯕꯤꯒ ꯁꯥꯟꯅꯔꯤꯕꯣꯟꯅꯤ
ꯎ
ꯈꯔ ꯌꯥꯝꯗꯅꯕꯅ ꯁꯝꯖꯦ ꯐꯣꯏꯔꯤꯕ
ꯍꯣꯏ ꯁꯝꯁꯦ ꯍꯥꯟꯅꯗꯤ ꯑꯉꯥꯡ ꯑꯣꯏꯔꯤꯉꯩꯗꯗꯤ ꯂꯣꯏ ꯌꯥꯝꯅꯔꯝꯃꯦ ꯁꯨꯝ ꯆꯥꯎꯔꯛꯑ ꯆꯥꯎꯔꯛꯑꯒ ꯀꯔꯤꯅꯥꯛꯅꯅꯤ ꯈꯪꯗꯦ ꯀꯩꯅꯅꯤ ꯈꯪꯗꯦ ꯍꯥꯟꯅꯒꯤ ꯇꯪꯈꯥꯏꯒꯤ ꯇꯪꯈꯥꯏ ꯈꯛꯇ ꯉꯥꯏꯈ꯭ꯔꯦ ꯍꯥꯏꯕ ꯁꯝꯁꯦ
ꯎꯝ
ꯄꯨꯡꯀꯦꯟꯗ ꯀꯦꯟ ꯑꯣ ꯊꯣꯏꯗꯣꯛ ꯊꯥꯎꯔꯣ ꯑꯩꯈꯣꯏ ꯃꯥꯅ ꯅꯍꯥꯟ ꯕꯖꯥꯔꯗ ꯃꯤꯅ ꯌꯣꯟꯕ ꯂꯥꯛ ꯂꯛꯑꯝꯃꯦꯅ ꯍꯥꯏꯕꯅꯦ ꯑꯗꯨꯒ ꯃꯥꯅ ꯂꯩꯍꯧꯗ꯭ꯔꯦ ꯑꯩꯅ ꯂꯩꯔꯛꯎ ꯌꯥꯗ꯭ꯔꯥꯅ ꯍꯥꯏꯔꯝꯅꯤ ꯎꯝ
ꯀꯩꯅꯣ ꯊꯣꯛꯄꯅꯦ ꯑꯩꯈꯣꯏꯒꯤ ꯃꯅꯤꯄꯨꯔꯗ ꯁꯨꯡꯖꯕ ꯊꯥꯎ ꯍꯥꯏꯇꯥꯔꯦ ꯗꯨꯀꯥꯟ ꯑꯣꯏ ꯀꯔꯤ ꯑꯣꯏ ꯍꯥꯏꯒꯗ꯭ꯔꯥ ꯑꯗꯨ ꯐꯖꯅ ꯌꯣꯟꯕꯅꯦ ꯑꯗꯣ ꯂꯩꯔꯒ ꯁꯤꯖꯤꯟꯅꯕ ꯐꯩ ꯑꯩꯈꯣꯏ ꯊꯥꯏꯅ ꯑꯦꯂꯣꯕꯦꯔꯥꯗꯣ
ꯑꯥ
ꯗꯤꯛꯇ ꯀꯨꯃꯥꯔꯤ ꯀꯧꯕꯅꯦꯕꯀꯣ ꯑꯦꯂꯣꯕꯦꯔꯥꯁꯦ
ꯑꯥ
ꯑꯦꯂꯣꯚꯦꯔꯥꯗꯣ ꯑꯗꯨ ꯐꯖꯅ ꯃꯇꯥꯏ ꯃꯇꯥꯏꯗꯣ ꯀꯛꯊꯔꯦꯗꯅ ꯑꯗꯨꯒ ꯃꯥꯒꯤ ꯃꯀꯨꯗꯣ ꯐꯖꯅ ꯃꯅꯤꯡ ꯃꯃꯥꯡ ꯈꯣꯛꯇꯣꯛꯑꯒ ꯃꯕꯨꯛꯀꯤ ꯁꯔꯨꯛꯇꯣ ꯅꯥꯟ ꯅꯥꯟ ꯂꯥꯎꯕꯗꯣ ꯑꯉꯧꯕ ꯁꯔꯨꯛꯇꯣ ꯑꯗꯨꯗꯨꯒ ꯑꯩꯈꯣꯏꯒꯤ ꯒ꯭ꯔꯥꯏꯟꯗꯔꯗꯒꯨꯝꯕ ꯇꯛꯈꯥꯏꯔꯦꯗꯅ
ꯎꯝ
ꯑꯗꯣ ꯑꯉꯥꯡ ꯑꯣꯏꯔꯤꯀꯥꯟꯗꯗꯤ ꯒ꯭ꯔꯥꯟꯗ ꯂꯩꯇꯕꯅꯤꯅ ꯆꯥꯃꯁꯅ ꯈꯦꯠꯂꯦꯕꯀꯣ
ꯎꯝ
ꯑꯗꯨꯗꯨꯒ ꯍꯧꯖꯤꯛꯀꯤ ꯊꯣꯏꯗꯤꯡ ꯊꯥꯎꯗꯨꯒ ꯌꯥꯟꯖꯟꯅꯔꯒ ꯇꯩꯌꯦꯕ
ꯑꯣ
ꯏꯔꯨꯖꯔꯝꯗꯥꯏ ꯄꯨꯡ ꯑꯅꯤꯃꯨꯛ ꯋꯥꯠꯂꯤꯀꯥꯟꯗ
ꯎꯝ
ꯑꯗ ꯑꯗꯨꯃꯥꯏꯅ ꯇꯧꯔꯒ ꯁꯝ ꯌꯥꯝ ꯐꯕꯅꯤ ꯇꯧꯗ꯭ꯔꯦ ꯍꯧꯖꯤꯛꯇꯤ ꯖꯣꯇꯣꯟ ꯇꯧꯕꯁꯦ ꯁꯝꯖꯜꯂꯛꯄꯅ ꯍꯦꯟꯃꯟꯕ
ꯑꯗꯒꯤ ꯁꯝꯄꯨꯁꯨ ꯇꯣꯏ ꯇꯣꯏ ꯂꯨꯔꯕꯅꯤꯅ
ꯊꯥꯏꯅꯗꯤ ꯆꯦꯡꯍꯤꯅ ꯉꯥꯛꯇ ꯂꯨꯅꯕꯅꯤꯅ ꯊꯥꯏꯅꯩ ꯑꯍꯟꯁꯤꯡꯗ ꯑꯌꯥꯝꯅ ꯁꯝ ꯂꯣꯏ ꯐꯩ ꯁꯝ ꯌꯥꯝꯗ꯭ꯔꯒꯁꯨ ꯑꯃ ꯀꯨꯏꯅ ꯁꯥꯡꯅ ꯁꯝ ꯃꯨꯔꯒ ꯂꯩꯕ ꯍꯥꯏꯕꯗꯣ ꯑꯣꯏꯌꯦ
ꯑꯗꯣ ꯑꯩꯒꯤꯗꯤ ꯑꯩꯈꯣꯏꯃꯥꯍꯣꯏꯁꯨ ꯁꯝꯁꯦ ꯀꯌꯥ ꯐꯠꯇꯦꯕ
ꯎꯝ
ꯑꯗ ꯑꯩꯈꯣꯏꯒꯤ ꯏꯃꯥꯒꯤ ꯁꯥꯏꯠ ꯁꯤꯡꯁꯦ ꯑꯌꯥꯝꯕꯅ ꯁꯝꯁꯦ ꯐꯠꯀꯟꯗꯦꯕꯀꯣ
ꯎꯝ
ꯑꯗꯨꯅ ꯑꯩꯈꯣꯏꯒꯤ ꯏꯃꯥꯒꯤ ꯃꯅꯥꯎꯅꯨꯄꯤꯒꯤ ꯃꯆꯥꯅꯨꯄꯤꯗꯣ
ꯎꯝ
ꯑꯗꯨꯁꯨ ꯁꯝꯗꯣ ꯌꯥꯎꯗꯦꯕ ꯅꯣꯛꯅꯤꯡꯉꯦ ꯑꯩꯈꯣꯏ ꯑꯃꯨꯛꯃꯨꯛ ꯄꯨꯟꯕꯗ ꯑꯩꯈꯣꯏ ꯏꯆꯤꯜ ꯏꯅꯥꯎꯁꯤꯡꯁꯤ ꯌꯦꯡꯉꯨꯅꯦ ꯁꯝꯁꯤꯡꯁꯦ ꯑꯝꯇ ꯐꯠꯇꯕꯅꯦ ꯌꯦꯡꯉꯨꯅꯦ ꯍꯥ ꯍꯥ ꯍꯥꯒ ꯅꯣꯛꯇꯅ
ꯁꯤꯕꯨ ꯁꯝꯅꯦꯌꯦ ꯇꯧꯔꯒ
ꯃꯤꯒꯤ ꯁꯝ ꯑꯐꯕ ꯎꯔꯒ ꯑꯩꯈꯣꯏ ꯁꯝ ꯐꯠꯇꯕꯁꯤ ꯌꯦꯡꯅꯔꯨꯔꯒꯅꯦ ꯑꯁ ꯌꯥꯝ ꯄꯦꯟꯗꯦꯗ ꯁꯨꯝ ꯌꯦꯡꯉ ꯂꯥꯏꯁꯤꯅ ꯇꯧꯔꯛꯏꯁꯦꯅ ꯈꯜꯂꯤ ꯄꯣꯠꯅꯤ ꯑꯃꯨꯛꯃꯨꯛ
ꯀꯜꯂꯛꯄꯗꯣ
ꯎꯝ
ꯁꯛꯁꯦ ꯈꯔ ꯊꯤꯖꯔꯝꯃꯁꯨ ꯁꯝꯁꯦ ꯃꯨꯔ ꯈꯔ ꯁꯥꯡꯉꯗꯤ ꯐꯖꯗꯧꯕ ꯀꯥꯏꯅ ꯈꯜꯂꯒ ꯀꯣ ꯑꯗꯨꯕꯨꯗꯤ ꯑꯩꯈꯣꯏ ꯅꯨꯄꯤ ꯑꯩꯈꯣꯏꯒꯤ ꯍꯧꯅꯕꯤꯅꯤꯗ ꯅꯪ ꯅꯪꯁꯨ ꯀꯨꯆꯨꯗꯣ ꯈꯔ ꯃꯨꯔꯞ ꯇꯧꯕꯒꯤ ꯅꯪ ꯈꯜꯂꯝꯗꯣꯏꯁꯦ ꯀꯨꯆꯨꯁꯦ ꯈꯔ ꯉꯧꯔꯝꯃꯗꯤ ꯁꯤꯅꯦꯕ ꯅꯪ ꯈꯜꯂꯝꯗꯣꯏꯁꯦ
ꯃꯥꯅꯤ ꯈꯜꯂꯤꯅꯦ ꯈꯜꯂꯤ ꯈꯜꯂꯤ
ꯑꯩꯅ ꯑꯃꯨꯛ ꯎꯔꯤꯡꯁꯦ ꯃꯌꯥꯝ ꯊꯨꯡꯕꯒꯤ ꯑꯩ ꯎꯔꯤꯡ ꯌꯥꯝ ꯊꯨꯡꯉꯛꯑꯦꯕ ꯊꯥꯏꯅ
ꯍꯣꯏ
ꯑꯩ ꯃꯥꯏꯁꯦ ꯃꯨꯖꯔꯒꯁꯨ ꯀꯩ ꯍꯥꯏꯇꯥꯔꯦ ꯃꯥꯏꯁꯦ ꯁꯤꯠ ꯅꯥꯟꯖꯔꯗꯤ ꯐꯅꯤꯗꯀ‌ꯣꯅ ꯈꯜꯂꯦꯕ ꯑꯗ ꯍꯧꯖꯤꯛꯁꯦ ꯃꯥꯏꯁꯦ ꯈꯔꯗꯤ ꯐꯔꯦꯗꯅ
ꯎꯝ
ꯁꯝꯁꯦ ꯁꯥꯡꯖꯔꯗꯤꯀꯣ ꯑꯃꯨꯛ ꯈꯜꯂꯦ
ꯁꯝꯁꯦ ꯐꯠꯇꯕꯅ ꯁꯨꯝ ꯀꯦꯟꯕ ꯍꯦꯟꯃꯜꯂꯛꯄꯩ ꯑꯃꯨꯛ ꯀꯛꯊꯠꯂꯁꯤꯔꯅꯁꯨ ꯑꯃꯨꯛ ꯈꯜꯂꯤ ꯑꯩ
ꯀꯛꯀꯅꯣꯗ ꯑꯗꯨꯝ ꯊꯝꯃ ꯑꯗꯣ ꯃꯇꯣꯟ ꯈꯔ ꯈꯔ ꯑꯩꯈꯣꯏꯒꯤ ꯀꯥꯇꯤ ꯃꯅꯝ ꯅꯝꯅꯕ ꯈꯔ ꯈꯔꯗꯤ ꯀꯛꯑꯣꯕꯀꯣ
ꯎꯝ
ꯊꯝꯗꯤ ꯊꯝꯃꯣ ꯑꯣ ꯀꯩꯅꯣ ꯇꯧꯔꯣ ꯐꯔꯦ ꯊꯝꯖꯔꯣ ꯑꯩꯁꯨ ꯊꯕꯛ ꯑꯃ ꯇꯧꯔꯨꯒꯤꯒꯦ
ꯊꯝꯃꯒꯦ ꯑꯩꯁꯨ ꯆꯥꯛ ꯊꯣꯡꯈꯤꯒꯦꯅ ꯍꯥꯏꯒꯦ ꯇꯧꯔꯝꯕꯅꯦ ꯎꯝ
ꯊꯝ ꯊꯝ